ꯋꯥꯔꯤꯗ ꯃꯈꯥ ꯊꯥꯈꯤꯁꯤ ꯚꯒꯋꯥ
ꯑꯩꯈꯣꯏ ꯑꯩꯈꯣꯏꯗ ꯍꯧꯖꯤꯛ ꯁꯨꯃꯥꯏꯅ ꯍꯥꯏꯔꯤꯕ ꯀꯥꯡꯕꯨꯗꯣ
ꯑ
ꯑꯩꯈꯣꯏ ꯇꯨꯡꯗ ꯑꯩꯈꯣꯏ ꯀꯩꯅꯣ ꯊꯕꯛ ꯃꯆꯥ ꯑꯣꯏꯔꯁꯨ ꯁꯨꯝ ꯑꯣꯏꯕ ꯃꯇꯝꯗꯗꯤ ꯑꯩꯗꯤ ꯐꯖꯅ ꯃꯣꯏꯁꯨ ꯆꯦꯂꯦꯟꯖ ꯊꯀꯅꯤ
ꯎ ꯑꯗꯨꯅꯦ ꯃꯣꯏ ꯃꯒꯦꯤꯚ ꯀꯩꯔꯥ ꯃꯣꯏꯅ ꯅꯪ ꯅꯪ ꯇꯥꯅꯤꯡꯗꯕ ꯋꯥ ꯃꯤꯌꯥꯝ ꯅꯨꯡ ꯉꯥꯡꯉꯩꯗꯣ ꯍꯧꯖꯤꯛ
ꯎꯝ
ꯑꯩꯈꯣꯏ ꯆꯨꯝꯃꯤꯗꯅ ꯆꯨꯝꯃꯤ ꯆꯨꯝꯗꯤ ꯆꯨꯝꯃꯦ ꯑꯩꯈꯣꯏ ꯒ꯭ꯔꯦꯖꯨꯦꯁꯟ ꯂꯣꯏꯔꯦ ꯊꯕꯛ ꯑꯝꯇ ꯇꯧꯗ꯭ꯔꯦ ꯄꯩꯁꯥ ꯂꯨꯄꯥ ꯇꯔꯥ ꯐꯥꯎ ꯍꯧꯖꯤꯛ ꯇꯥꯟꯕ ꯉꯝꯗ꯭ꯔꯦ ꯃꯤ ꯈꯔꯅ ꯍꯥꯏꯕꯗꯣ ꯍꯣꯏ ꯆꯨꯝꯃꯦ ꯑꯩꯈꯣꯏ ꯋꯥꯡ ꯋꯥ ꯈꯨꯝꯒꯨꯅꯕ ꯈꯣꯡꯒꯨꯅ ꯃꯣꯏꯒꯤ ꯃꯣꯏꯒꯤ ꯍꯥꯏꯔꯤꯕꯗꯨꯣ ꯈꯨꯝꯕꯅꯣꯕ
ꯃꯥꯅꯦ ꯃꯥꯅꯦ
ꯀꯩ ꯍꯥꯏꯁꯤꯔꯥ ꯊꯕꯛ ꯑꯆꯧꯕ꯭ꯔꯥ ꯃꯆꯥ ꯑꯣꯏꯒꯦꯔꯥ ꯑꯣ ꯑꯩꯈꯣꯏ ꯍꯦꯛ ꯐꯪꯂꯗꯤ ꯑꯩꯈꯣꯏ ꯈꯨꯟꯗ ꯈꯨꯟꯗꯒꯨꯝꯕ ꯑꯩꯈꯣꯏ ꯖꯤꯅꯦꯔꯤꯌꯥꯒꯨꯝꯕꯅ ꯑꯩꯈꯣꯏ ꯍ ꯑꯩꯈꯣꯏ ꯑꯦꯛꯖꯥꯝ ꯊꯥꯔꯒ ꯊꯥꯕ ꯊꯥꯔꯒ ꯄꯥꯁ ꯇꯒꯅꯤ ꯑꯩꯈꯣꯏ ꯊꯥꯔꯒ ꯁꯔꯚꯤꯁ ꯂꯧꯕꯅꯤ ꯍꯥꯏꯔꯗꯤ ꯃꯣꯏꯁꯨ ꯑꯩꯈꯣꯏꯗ ꯋꯥ ꯉꯥꯡꯅꯤꯉꯥꯏꯒꯨꯝꯕ ꯑꯗꯨ ꯑꯗꯨꯝ ꯑꯩꯈꯣꯏ ꯁꯣꯁꯥꯏꯇꯤꯗꯗꯤ ꯈꯔ ꯀꯥꯏꯁ꯭ꯔꯥ ꯑꯩꯈꯣꯏꯅ ꯑꯦꯛꯖꯥꯝ ꯊꯥꯔꯒ ꯂꯥꯟ ꯊꯕꯛ ꯂꯧꯕꯅꯦ ꯍꯥꯏꯔꯗꯤ ꯃꯣꯏꯅꯁꯨ ꯑꯩꯈꯣꯏꯗ ꯋꯥ ꯉꯥ ꯑ ꯋꯥꯡꯅ ꯑꯩꯈꯣꯏꯕꯨ ꯌꯦꯡꯉꯤꯗꯅ
ꯑ ꯑꯗꯨ ꯑꯗꯨꯅꯤ ꯆꯨꯝꯃꯦ ꯆꯨꯝꯃꯦ
ꯑꯗꯨ ꯅꯨꯃꯤꯠꯇ ꯑꯩꯈꯣꯏ ꯋꯥ ꯉꯥꯡꯒꯗꯕꯗꯣ ꯑꯁ ꯑꯩꯈꯣꯏꯒꯤ ꯌꯥꯝꯕꯥꯁꯤꯡ ꯑꯩꯈꯣꯏꯒꯤ ꯃꯔꯨꯞꯁꯤꯡ ꯑꯗꯨꯃꯥꯏꯅ ꯍꯥꯏꯌꯦ ꯑꯩ ꯃꯇꯝꯗ ꯑꯩ ꯑꯩꯈꯣꯏ ꯍꯣꯏ ꯑꯩ ꯍꯁꯥ
ꯃꯣꯏꯅ ꯑꯩ ꯍꯥꯏꯒꯦ ꯃꯣꯏꯅ ꯑꯩꯈꯣꯏꯗ ꯁꯨꯃꯥꯏꯅ ꯆꯦꯂꯦꯟꯖ ꯌꯥꯝ ꯇꯧꯔꯦ ꯑꯗꯨꯕꯨ ꯑꯩꯈꯣꯏ ꯑꯩꯈꯣꯏꯗꯤ ꯃꯣꯏꯒꯤ ꯋꯥꯗꯣ ꯂꯧꯥꯎꯗꯦ ꯑꯗꯨ ꯍꯣꯠꯅꯕꯕꯨꯗꯤ ꯂꯦꯞꯇꯕꯒꯤ ꯉꯁꯤ ꯁꯨꯃꯥꯏꯅ ꯃꯥꯏ ꯄꯥꯛꯄꯅꯤ ꯍꯥꯏꯅꯒ
ꯑ ꯑꯗꯨ ꯀ ꯍꯥꯏꯒꯣ
ꯃꯥꯅꯦꯅꯦ
ꯐꯥꯎꯗ ꯅꯟꯅꯉꯣꯅ ꯑꯁ ꯅꯪꯗꯤ ꯇꯨꯁꯟ ꯂꯣꯏꯔꯒ ꯊꯕꯛ ꯑꯝꯇ ꯇꯧꯗꯦ ꯑꯗꯨꯃꯥꯏꯅ ꯋꯥ ꯖꯒꯥꯠ ꯖꯒꯥꯠ ꯅꯅꯥꯕꯗꯣ
ꯎꯝ
ꯍꯦꯛ ꯁꯥꯔꯚꯤꯁ ꯂꯧꯔꯗꯤ
ꯎꯝ
ꯍꯦꯛ ꯁꯔꯚꯤꯁ ꯂꯧꯕ ꯂꯣꯏꯔꯒ ꯑꯩꯈꯣꯏ ꯌꯨꯝ ꯍꯨꯝꯕꯗ ꯍꯜꯂꯒ ꯑꯩꯈꯣꯏ ꯀꯩ ꯍꯥꯏꯁꯤꯔꯥ ꯋꯥ ꯉꯥꯡꯅꯤꯡꯉꯥꯏ ꯄꯤꯕ ꯃꯇꯝꯗ ꯑꯩꯈꯣꯏ ꯃꯤ ꯈꯔꯅ ꯑꯩꯉꯣꯟꯗ ꯑꯗꯨꯝꯉꯥꯏ ꯃꯣꯏ ꯅꯥꯏ ꯍꯥꯏꯔꯦ ꯍꯩꯕ ꯅꯨꯄꯥꯗꯨꯗꯤ ꯃꯥꯅ ꯃꯥ ꯏꯀꯥꯏꯒꯅꯦꯕꯀꯣ
ꯎꯝ
ꯑꯦ
ꯆꯃꯦ ꯀꯦꯇ ꯀꯇ ꯅ ꯇ
ꯑꯩꯉꯣꯟꯗ ꯃꯤ ꯈꯔꯅ
ꯍꯦꯝꯝ
ꯑꯗꯨꯝ ꯍꯥꯏꯥꯏꯅ ꯖꯀꯠ ꯖꯈꯠ ꯉꯥꯡꯕ ꯅꯨꯄꯥꯗꯨꯗꯤ ꯑꯩ ꯃꯥꯏ ꯄꯥꯛꯂꯒ ꯂꯥꯛꯄ ꯅꯨꯄꯤ ꯅꯨꯃꯤꯠꯇꯨꯗꯤ ꯃꯥ ꯏꯀꯥꯏꯒꯅꯦꯕ
ꯃꯥꯅꯦ ꯃꯥꯅꯦ
ꯑꯗꯨ ꯇꯧꯁꯦ ꯏꯕꯥꯅꯤꯁꯨ
ꯃꯥꯅꯦ ꯑꯩꯈꯣꯏꯒꯤ ꯇꯦꯁꯇꯣꯃꯅꯤꯗꯒ
ꯑꯥ
ꯃꯇꯝꯗꯨꯗ ꯑꯩꯈꯣꯏ ꯃꯇꯝꯗ ꯁꯨꯃꯥꯏꯅ ꯑꯩꯈꯣꯏꯗ ꯉꯥꯡꯂꯨꯕꯁꯤꯡꯗꯣ ꯍꯧꯖꯤꯛꯇꯤ ꯖꯨꯋꯥꯂꯤ ꯁꯨꯔꯒ ꯂꯩꯔꯦ ꯍꯥꯏꯕꯒꯨꯝꯕ ꯇꯥꯛꯄ ꯀꯣ
ꯍꫭꯏ ꯍꫭꯏ ꯀꯥꯏ ꯀꯥꯏ ꯆꯠꯈꯔꯦ ꯃꫭꯏ ꯃꫭꯏ ꯄꯥꯔꯠ ꯇꯥꯏꯝꯒꯤ ꯊꯕꯛ ꯇꯧꯔꯒ ꯑꯐꯥꯎꯕ ꯁꯥꯕꯁꯤꯡꯗꯣ ꯀꯥꯏꯆꯠꯈ꯭ꯔꯦ ꯍꯥꯏꯅꯕꯣ ꯎꯝ ꯅꯍꯥꯟ ꯑꯩꯈꯣꯏ ꯑꯩꯈꯣꯏ ꯂꯥꯏꯔꯤꯛꯇ ꯑꯃ ꯃꯇꯝꯕꯨꯗꯤ ꯃꯣꯏꯅ ꯄꯩꯁꯥ ꯄꯥꯏꯔꯒ ꯌꯨꯝ ꯅꯨꯡꯉꯥꯏꯔꯒ ꯄꯥꯔꯇꯤ ꯇꯧꯔꯨꯔꯦ ꯆꯠꯅꯤꯡꯕ ꯃꯐꯝ ꯆꯠꯂꯨꯔꯦ ꯑꯩꯈꯣꯏꯗꯤ ꯆꯠꯄ ꯐꯪꯍꯧꯗ꯭ꯔꯦꯀꯣ
ꯎꯝ ꯌꯥꯏ ꯏꯇꯥꯎ ꯋꯥꯔꯤ
ꯑꯗꯨꯗꯤ ꯑꯩꯈꯣꯏ ꯍꯦꯛ ꯁꯥꯔꯚꯤꯁ ꯂꯥꯎꯔꯗꯤ ꯑꯩꯈꯣꯏꯁꯨ ꯆꯠꯅꯤꯡꯗꯦ ꯍꯥꯏꯔꯁꯨ ꯆꯠꯄ ꯃꯇꯝ ꯂꯩꯔꯤꯕꯀꯣ
ꯑꯁ ꯃꯇꯝꯅ ꯄꯨꯔꯛꯅꯤꯅꯦ
ꯍꫭꯏ ꯑꯩꯈꫭꯏ
ꯃꯤ ꯃꯤꯕꯨ ꯑꯣꯏꯕꯨ ꯑꫭꯏꯔꯕ ꯑꯗꯨꯝ ꯃꯊꯟꯗ ꯃꯇꯝꯗꯤ ꯑꯗꯨꯝ ꯁꯤꯜꯂꯛꯀꯅꯤ
ꯎꯝ ꯃꯣꯏ ꯃꯇꯝꯗ ꯃꯣꯏ ꯆꯥꯕꯗꯣ ꯑꯩꯈꯣꯏ ꯍꯧꯖꯤꯛ ꯆꯥꯕ ꯉꯝꯗ꯭ꯔꯁꯨ ꯑꯩꯣꯏ ꯊꯕꯛ ꯇꯧ ꯑꯩꯈꯣꯏꯁꯨ ꯊꯕꯛ ꯂꯩꯔꯗꯤ ꯃꯣꯏꯅ ꯃꯆꯥꯥ ꯃꫭꯏ ꯃꯣꯏꯅ ꯇꯥꯕ ꯉꯝꯗꯕ ꯆꯞꯄꯗ ꯑꯩꯈꯣꯏꯅ ꯆꯥꯕ ꯉꯝꯃꯦꯕꯀꯣ
ꯍꯣꯏ ꯑꯗꯨꯗꯤ ꯀꯝꯄꯜꯁꯤꯔꯤꯅꯤ ꯀꯩꯅꯣ
ꯅꯨꯄꯤ ꯅꯨꯄꯤꯒꯤ ꯃꯇꯥꯡꯗꯁꯨ
ꯃꯥꯅꯦ ꯃꯥꯅꯦ
ꯑꯦ ꯑꯩꯉꯣꯟꯗ ꯊꯤ ꯑꯩ ꯊꯌꯦ ꯍꯥꯏꯅ ꯅꯨꯄꯤ ꯈꯔꯗꯤ ꯔꯤꯖꯦꯛ ꯇꯧꯔ ꯃꯤꯁꯨ ꯂꯩꯔꯝꯃꯅꯤ
ꯃꯥꯅꯦ ꯃꯥꯅꯦ
ꯅꯨꯄꯤꯗꯤꯀꯣ ꯑꯩꯈꯣꯏ ꯊꯤꯔꯁꯨꯨ ꯑꯩꯈꯣꯏ ꯄꯩꯁꯥ ꯄꯥꯏꯔꯗꯤꯀꯣ
ꯎꯝ
ꯑꯩꯈꯣꯏꯅ ꯂꯥꯛꯑꯣ ꯍꯥꯏꯕꯗꯔꯁꯨ ꯃꯣꯏꯅ ꯑꯗꯨꯝ ꯑꯩꯈꯣꯏꯒꯤ ꯃꯅꯤꯡꯗ ꯆꯠꯂꯒ ꯂꯥꯛꯗꯣꯏꯅꯤꯅꯦ
ꯑꯁ ꯏꯇꯥꯎꯁꯦ ꯌꯥꯝ ꯈꯪꯂꯝꯃꯤꯀꯣ
ꯑꯩꯁꯦ ꯑꯩ ꯑꯩꯗꯤ ꯂꯥꯏꯁꯨ ꯂꯥꯏꯔꯕꯅꯤꯅꯀꯣ ꯂꯥꯏꯔꯤꯛꯁꯨ ꯄꯥꯅꯤꯡꯗꯦ ꯑꯗꯨꯒꯤ ꯑꯩꯒꯤ ꯋꯥꯈꯜꯂꯣꯟꯗ ꯑꯗꯨꯝ ꯀꯩ ꯍꯥꯏꯁꯤ꯭ꯔꯥ ꯑꯗꯨꯝ ꯐꯥꯎꯔꯛꯏꯕ ꯑꯩ ꯑꯩꯈꯣꯏꯒꯤ ꯑꯩꯒꯤ
ꯃꯥꯅꯦ ꯃꯥꯅꯦ
ꯑꯩ ꯁꯨꯃꯥꯏ ꯂꯧꯁꯦ ꯂꯥꯜꯂꯦꯅ ꯂꯥꯜꯂꯦꯅ ꯑꯩ ꯈꯜꯂꯒ ꯑꯁ ꯋꯥꯏꯗ
ꯑꯁ ꯀꯌꯥ ꯀꯥ ꯍꯦꯟꯅ ꯈꯟꯖꯜꯂꯨꯅꯨꯗ ꯚꯥꯏ ꯃꯇꯝ ꯃꯇꯝ ꯂꯥꯛꯀꯅꯤ ꯃꯇꯝ ꯂꯥꯛꯀꯅꯤ ꯑꯗꯨꯒꯤꯗꯃꯛꯇ ꯑꯩꯈꯣꯏꯗꯤ ꯍꯧꯖꯤꯛ ꯅꯍꯥ ꯑꯣꯏꯔꯤ ꯀꯩꯁꯨ ꯋꯥꯅꯤꯡꯉꯥꯏ ꯂꯩꯇꯦ
ꯑꯗꯨꯕꯨ ꯑꯁ ꯑꯃꯔꯣꯝꯅ ꯍꯥꯏꯔꯗꯤ ꯇꯥꯏꯅꯕ ꯅꯨꯃꯤꯠꯒꯨꯝꯕꯗꯨꯗꯤ ꯑꯩꯁ ꯃꯤꯠꯇꯒꯤ ꯄꯤ ꯇꯥꯗꯕ ꯉꯝꯗꯦꯀꯣ ꯋꯥꯔꯤꯗ
ꯑꯦ ꯍꯣꯏ ꯍꯣꯏ
ꯅꯪꯁꯨ ꯅꯪꯁꯨ ꯀꯩꯅꯣꯗꯤ ꯑꯣꯏꯔꯝꯅꯤꯗꯅ ꯈꯪꯗꯤ ꯈꯪꯔꯝꯅꯤꯗꯅ
ꯍꯣꯏ ꯈꯪꯉꯦ ꯈꯪꯉꯦ ꯑꯩꯅ ꯅꯨꯡꯁꯤ ꯅꯨꯡꯁꯤꯗ ꯃꯥꯅ
ꯑꯩ ꯍꯥꯏꯒꯦ ꯃꯄꯥꯟꯗ ꯇꯥꯗ꯭ꯔꯁꯨ ꯃꯅꯨꯡꯗꯗꯤ ꯌꯥꯝ ꯇꯥꯁꯜꯂꯨꯕ ꯀꯥꯡꯕꯨꯗꯣ ꯑꯩꯈꯣꯏ ꯑꯣꯏꯌꯦꯕ ꯑꯩꯁꯨ ꯅꯨꯄꯥ ꯑꯃ ꯑꯣꯏꯔꯒ ꯃꯄꯥꯟꯗ ꯁꯨꯃꯥꯏꯅ ꯇꯧꯕꯗꯨꯗꯤ ꯑꯩ ꯍꯩꯅꯗꯦꯕꯀꯣ ꯑꯗꯨꯒꯨꯝꯕ ꯃꯇꯝ ꯑꯗꯨꯒꯨꯝꯕ ꯃꯇꯥꯡꯗꯒꯤ
ꯃꯄꯥꯟꯗꯨꯅꯤ ꯑꯗꯨꯝ ꯅꯧꯑꯦꯕꯀꯣ
ꯃꯥꯅꯦ ꯃꯥꯅꯦ ꯑꯗꯨꯒ ꯃꯅꯨꯡꯗꯗꯤ ꯃꯅꯨꯡꯗꯗꯤ
ꯄꯥꯏꯅ ꯀ ꯁꯤꯒ ꯂꯥꯏꯗꯣ
ꯃꯅꯨꯡꯗꯗꯤ ꯑꯗꯨꯝ ꯁꯥꯔꯒ ꯂꯩꯕꯗ ꯑꯗꯨꯒꯤꯗꯃꯛꯇꯗꯤ ꯀꯥ ꯍꯦꯟꯅ ꯈꯟꯖꯤꯜꯂꯨꯅꯨꯗ
ꯍꯧꯖꯤꯛꯕꯨꯨꯗꯤ ꯑꯩꯈꯣꯏ ꯑꯗꯨꯝ ꯇꯧꯔꯁꯨ ꯀꯔꯤꯁꯨ ꯆꯇꯦꯗ ꯍꯧꯖꯤꯛꯕꯨꯗꯤ ꯑꯩꯈꯣꯏ ꯑꯗꯨ ꯑꯗꯨꯝ ꯍꯔ ꯆꯍꯤ ꯀꯨꯟꯊ꯭ꯔꯥ ꯀꯨꯟꯊ꯭ꯔꯥ ꯍꯔꯗꯤ ꯑꯗꯨꯝꯥꯏꯅ ꯇꯧꯔꯗꯤ ꯑꯩꯈꯣꯏꯁꯨ ꯍꯣꯏ ꯑꯁ ꯍꯥꯏꯕꯗꯣ ꯑꯗꯨꯝ ꯈꯜꯂꯅꯤꯕ
ꯃꯥꯅꯤ ꯃꯥꯅꯤ ꯍꯧꯖꯤꯛꯕꯨꯗꯤ ꯑꯩꯈꯣꯏꯗꯤ ꯃꯇꯝ ꯃꯇꯝ ꯂꯩꯔꯤꯗꯅ ꯑꯗꯨꯕꯨ ꯑꯩꯈꯣꯏꯁꯨ ꯃꯇꯝ ꯂꯩꯔꯤꯌꯦ ꯍꯥꯏꯅ ꯂꯥꯏꯊꯣꯛꯄ ꯌꯥꯗꯕꯀꯣ ꯑꯃꯔꯣꯝꯗ ꯍꯥꯏꯔꯗꯤ
ꯀꯩ ꯀꯩꯅꯣ ꯇꯧꯕ ꯌꯥꯕ ꯌꯥꯝ ꯇꯧꯔꯛꯀꯗꯕꯅꯤ ꯑꯗꯨꯕꯨ ꯂꯥꯁꯗ ꯍꯣꯠꯅꯗ꯭ꯔꯒ ꯑꯩꯈꯣꯏ ꯑꯩ ꯑꯣꯏꯕ ꯉꯝꯗ꯭ꯔꯦ ꯍꯥꯏꯅ ꯌꯨꯝꯗ ꯊꯣꯛꯂꯛꯕꯗꯨꯗꯤ ꯏꯀꯥꯏꯌꯦꯗꯅ ꯑꯗꯨꯕꯨ ꯑꯩꯈꯣꯏ ꯌꯨꯝꯗ ꯆꯠꯂꯒ ꯑꯩ ꯍꯣꯠꯅꯕ ꯌꯥꯕ ꯃꯈꯩꯗꯤ ꯍꯣꯠꯅꯕꯅꯤ ꯑꯗꯨ ꯑꯩꯒꯤ ꯂꯩꯕꯥꯛꯇ ꯇꯝꯃꯝꯗꯕ ꯋꯥꯅꯤ ꯑꯗꯨ ꯑꯩ ꯂꯥꯏꯟ ꯑꯩꯒꯤ ꯂꯥꯏꯟꯁꯦ ꯑꯇꯣꯞꯄꯗ ꯑꯃꯨꯛꯀ ꯍꯣꯡꯅꯒꯦ ꯍꯥꯏꯅ ꯏꯃꯥ ꯏꯄꯥꯗꯣꯏ ꯑꯩꯈꯣꯏ ꯏꯃꯨꯡꯒꯤ ꯃꯤꯁꯤꯡꯗꯔꯣꯏ ꯐꯖꯅ ꯍꯥꯏꯔꯒ ꯑꯇꯣꯞꯄ ꯈꯣꯡꯊꯥꯡ ꯂꯧꯕꯗꯨꯅ ꯄꯨꯟꯁꯤꯗ ꯄꯨꯟꯁꯤꯗ ꯀꯩꯅꯣ ꯑꯆꯧꯕ ꯑꯃꯨꯛ ꯑꯣꯏꯔꯛꯀꯅꯦꯕꯀꯣ ꯖꯅꯤꯗ ꯅꯣꯡꯃꯗꯤ ꯅꯣꯏꯔꯣꯝꯁꯨ ꯀꯣꯏꯕ ꯆꯠꯁꯤꯅꯦ ꯀꯩꯅꯣ
ꯀꯥꯏꯗ ꯍꯔꯣ ꯆꯁꯦ ꯆꯁ
ꯅꯣꯏꯔꯣꯝꯗ ꯅꯣꯏꯔꯣꯝꯗ ꯏꯔꯣꯏꯕ ꯃꯐꯝ ꯑꯃ ꯂꯩꯕꯗꯣ ꯑꯩꯁꯨ ꯏꯔꯣꯏꯕ ꯇꯝꯕ ꯑꯣꯏꯅ ꯆꯠꯀꯦ
ꯠꯀꯤ ꯑꯣꯏꯕꯅꯤꯀꯣ ꯑꯩꯒꯤ ꯑꯩꯒꯤ ꯑꯩꯒꯤꯁꯨ ꯃꯨꯄꯅꯦ ꯑꯩꯒꯤ
ꯑ ꯑꯗꯨꯒꯤ ꯑꯗꯨꯒꯤꯗꯃꯗꯤ ꯀꯩꯝ ꯀꯥꯏꯅꯣꯗꯚꯥꯏ ꯑꯣꯛꯁꯤꯖꯦꯟ ꯑꯣꯛꯁꯤꯖꯦꯟ ꯑꯣꯛꯁꯤꯖꯦꯟ ꯇꯦꯡ ꯃꯆꯥ ꯃꯆꯥꯗꯨ ꯂꯩꯕꯗꯣ
ꯑꯗꯨ ꯂꯩꯔꯒ ꯆꯠꯂꯒ ꯂꯣꯏꯔꯦ ꯀꯩꯅꯣ ꯑꯗꯨ ꯃꯊꯛꯇ ꯂꯥꯏ ꯂꯥꯏꯐ ꯖꯦꯛꯀꯦꯠꯁꯨ ꯑꯃ ꯄꯥꯜꯂꯅꯤ
ꯃꯇꯝ ꯃꯇꯝ ꯂꯩꯔꯗꯤꯀꯣ
ꯀꯥꯏꯗ ꯃꯇꯝ ꯑꯩꯈꯣꯏꯅ ꯁꯥꯒꯠꯀꯗꯕꯅꯤꯅꯦ ꯀꯩꯅꯣ
ꯅꯠꯇꯦ ꯑꯩꯈꯣꯏꯅ ꯁꯥꯒꯠ ꯁꯨ ꯍꯣꯏ ꯆꯨꯝꯃꯦ ꯑꯗꯨꯣ ꯑꯩꯈꯣꯏꯅ ꯁꯪꯕ꯭ꯔꯗꯤ ꯀꯃꯥꯏꯅ ꯇꯧꯅꯤ
ꯁ ꯑꯩꯈꯣꯏꯅ ꯁꯪꯅꯕ ꯍꯣꯠꯅꯕꯗ ꯇꯧꯕ ꯇꯧꯁꯤ ꯍꯥꯏꯔꯗꯤ
ꯍꯣꯏ ꯆꯨꯝꯃꯦ ꯇꯧꯁꯦ ꯍꯥꯏꯕꯗꯤ ꯑꯩꯈꯣꯏꯅ ꯇꯧꯒꯗꯕꯅꯦ ꯍꯣꯏ
ꯃꯥꯅꯦ ꯃꯥꯅꯦ
ꯃꯇꯝ ꯂꯩꯗꯅ ꯑꯩꯈꯣꯏ ꯇꯧꯅꯤꯡ ꯇꯧ ꯁꯤ ꯇꯧꯅꯤꯡꯉꯦ ꯍꯥꯏꯔꯁꯨ ꯑꯩꯈꯣꯏ ꯃꯇꯝ ꯂꯩꯗꯕ ꯃꯇꯝ ꯂꯥꯛꯗꯅ
ꯃꯥꯅꯦ ꯃꯥꯅꯦ
ꯅꯤꯗ ꯑꯩ ꯑꯩ ꯆꯠꯁꯦ ꯍꯥꯏꯕꯁꯨ ꯅꯪ ꯅꯪꯅ ꯅꯪꯒꯤ ꯃꯇꯝ ꯅꯪ ꯅꯪꯒꯤ ꯃꯇꯝꯗꯣ ꯐ꯭ꯔꯤ ꯑꯣꯏꯔꯒ ꯆꯠ ꯆꯆꯦ ꯍꯥꯏꯁꯨ ꯑꯩꯅ ꯑꯩꯒꯤ ꯊꯕꯛ ꯑꯃ ꯂꯩꯔꯒ ꯑꯩ ꯁꯪꯈ꯭ꯔꯗꯤ ꯀꯃꯥꯏꯅ ꯇꯧꯗꯦ
ꯃꯥꯅꯦ ꯑꯩꯁꯨ ꯑꯃ ꯃꯔꯛ ꯃꯔꯛꯇꯗꯤ ꯑꯩꯁꯨ ꯃꯔꯛ ꯃꯔꯛꯇꯗꯤ ꯀꯣꯏꯕ ꯍꯥꯏ
ꯎꯝ
ꯑꯁ ꯃꯔꯛ ꯃꯔꯛꯇ ꯑꯩꯁꯨ ꯋꯥꯈꯜꯁꯦ ꯌꯥꯝ ꯑꯗꯨꯝ ꯄꯤꯛꯊꯈ꯭ꯔꯦꯕꯀꯣ ꯍꯥꯏꯗꯤ ꯌꯨꯝꯗ ꯆꯠꯂꯒ ꯒꯥꯔꯤ ꯊꯧꯕ ꯑꯣꯏꯅ ꯇꯧꯔꯒ ꯘꯔꯤ ꯑꯃ ꯂꯩꯔꯒ ꯕꯤꯖꯤꯅꯦꯁ ꯇꯧꯔꯒ ꯑꯃꯨꯛ ꯍꯤꯡꯁꯤꯔꯦ ꯍꯥꯏꯅ ꯁꯤꯔꯣꯝꯗꯁꯦ ꯃꯔꯛ ꯃꯔꯛ ꯗꯗꯤ ꯈꯟꯇꯣꯛꯑꯦꯕꯀꯣ ꯑꯗꯨꯕꯨ
ꯍꯣꯏ ꯑꯗꯨꯁꯨ ꯌꯥꯏ ꯑꯗꯨꯁꯨ ꯌꯥꯏꯌꯦ
ꯑ ꯑꯗꯨ ꯑꯗꯨꯁꯨ ꯌꯥꯏ ꯑꯗꯨꯕꯨ ꯍꯧꯖꯤꯛ ꯅꯨꯄꯥ ꯑꯃ ꯄꯥꯈꯪ ꯑꯣꯏꯔꯒ ꯁꯨꯃꯥꯏꯅ ꯇꯧꯕꯗꯨꯗꯤ ꯈꯔ ꯂꯦꯕꯦꯜꯗꯣ ꯅꯦꯝꯃꯦꯗꯅ ꯑꯗꯨꯕꯨ ꯑꯗꯨꯒ ꯑꯗꯨꯒꯨꯝꯕ ꯑꯩꯅ ꯃꯤ ꯑꯩꯒꯤ ꯋꯥꯈꯜꯂꯣꯟꯗ ꯍꯥꯏꯕꯅꯦ
ꯑ
ꯑꯁ ꯑꯗꯨꯒꯨꯝꯕꯗꯤ ꯂꯥꯁꯇ ꯄ꯭ꯂꯥꯟꯕꯤꯗ ꯑꯣꯏꯅ ꯊꯝꯒꯗꯕꯅꯦ ꯑꯗꯨꯕꯨ ꯑꯩ ꯍꯧꯖꯤꯛꯇꯤ ꯃꯇꯝ ꯑꯩꯒꯤ ꯃꯇꯝꯁꯦ ꯂꯩꯔꯤ ꯑꯗꯨꯕꯨ ꯇꯧꯕ ꯌꯥꯕ ꯊꯕꯛꯁꯦ ꯀꯌꯥ ꯈꯔꯧꯔ ꯇꯧꯔꯝꯃꯒ ꯂꯥꯁꯇ ꯑꯣꯏꯍꯧꯗ꯭ꯔꯕ ꯃꯇꯝꯗ ꯑꯗꯨꯒꯤ ꯐꯤꯕꯝꯗ ꯂꯥꯛꯀꯅꯤ ꯍꯥꯏꯅ ꯑꯩꯒꯤ ꯄꯨꯟꯁꯤꯁꯦ ꯐꯤꯔꯦꯞ ꯂꯧ ꯍꯧꯅꯦꯕꯀꯣ ꯑꯩꯁꯨ ꯑꯃꯔꯣꯝꯗ ꯍꯥꯏꯔꯗꯤ ꯃꯄꯥꯟꯂꯣꯝꯗ ꯆꯠꯄꯁꯦ ꯑꯩ ꯀꯌꯥ ꯍꯩꯅꯗꯦꯕꯀꯣ
ꯅꯪ ꯅꯪ ꯍꯧꯖꯤꯛ ꯍꯩꯕꯗꯣ ꯑꯩ ꯑꯩꯁꯨ ꯄꯥꯝꯃꯤ ꯑ ꯑꯩꯈꯣꯏ ꯑꯩꯈꯣꯏꯅ ꯍꯣꯏ ꯅꯪ ꯍꯥꯏꯕꯗꯨꯁꯨ ꯆꯨꯝꯃꯦ ꯑꯩꯈꯣꯏ ꯃꯤ ꯈꯔꯅ ꯅꯦꯝꯃ ꯂꯧꯒꯅꯤ ꯍꯥꯏꯕꯗꯣ
ꯎꯝ
ꯁꯃꯦ ꯑꯗꯨ ꯑꯗꯨ ꯅꯪ ꯇꯧꯕ ꯉꯝꯂꯗꯤ ꯇꯧꯕ ꯌꯥꯏꯕ
ꯃꯥꯅꯦ ꯃꯥꯅꯦ
ꯑꯩꯈꯣꯏ ꯕꯤꯖꯤꯅꯦꯁ ꯑꯩꯈꯣꯏ ꯕꯤꯖꯤꯅꯦꯁ ꯃꯦꯟ ꯈꯛꯇꯅꯦꯕ ꯍꯧꯖꯤꯛ ꯐꯖꯅ ꯄ꯭ꯔꯤꯊꯤꯕꯤꯗ ꯄꯩꯁꯥ ꯄꯥꯏꯔꯒ ꯂꯩꯕꯗꯣ
ꯃꯥꯅꯦ ꯃꯥꯅꯦ
ꯅꯪꯁꯨ ꯈꯪꯍꯅꯤ
ꯑꯗꯨꯕꯨ ꯑꯩꯁꯨ ꯁꯨꯃꯥꯏꯅ ꯈꯜꯂꯤꯕꯀꯣ ꯃꯔꯛ ꯃꯔꯛꯇꯤ ꯁꯨꯃꯥꯏꯅ ꯈꯟꯊꯣꯛꯑꯦ ꯍꯥꯏꯕ ꯋꯥꯅꯤꯗ
ꯑꯩꯁꯨ ꯑꯩꯁꯨ ꯄꯥꯝꯅꯤ ꯄꯥꯝꯃꯦ ꯑꯗꯨꯕꯤꯅꯦ ꯁꯤꯗꯥꯝꯁꯨ ꯋꯥꯂ
ꯍꯣꯏ ꯅꯨꯄꯥ ꯑꯃ ꯑꯣꯏꯔꯒ ꯁꯨꯃꯥꯏꯅ ꯋꯥꯈꯜ ꯃꯔ ꯃꯔꯛꯇꯤ ꯌꯥꯝ ꯅꯦꯝꯔꯛꯄ ꯃꯇꯝ ꯂꯩꯕꯀꯣ ꯑꯗꯨꯗ ꯑꯩꯈꯣꯏꯁꯦ ꯏꯁꯥꯁꯦ ꯑꯗꯨꯝ ꯈꯥꯡꯕ ꯉꯝꯗꯦꯕꯀꯣ ꯍꯥꯏꯗꯤ ꯍꯧꯖꯤꯛꯁꯦ ꯑꯩ ꯑꯩꯁꯨ ꯅꯪꯁꯨ ꯈꯪꯉꯦ ꯅꯪꯁꯨ ꯈꯪꯉꯦꯗꯅ ꯑꯩꯒꯤ ꯃꯈꯥꯗ ꯏꯅꯥꯎꯅꯨꯄꯥ ꯅꯨꯄꯤ ꯑꯅꯤ ꯂꯩꯕꯗꯣ ꯃꯣꯏꯅ ꯃꯣꯏꯒꯤꯗꯤ ꯑꯩ ꯃꯕꯨꯡ ꯊꯣꯛꯄꯒꯤ ꯀꯩ ꯀꯩꯅꯣ ꯑꯩꯉꯣꯟꯗ ꯗꯤꯃꯥꯟ ꯇꯧꯅꯤꯡꯔꯝꯒꯅꯤꯕꯀꯣ ꯑꯗꯨꯕꯨ ꯑꯩꯅ ꯃꯣꯏꯒꯤꯗꯃꯛꯇ ꯀꯔꯤꯁꯨ ꯂꯩ ꯂꯩꯕ ꯉꯝꯗꯕꯁꯦ ꯄꯩꯁꯥ ꯊꯣꯛꯇꯕꯅꯦ ꯁꯤꯒꯤꯁꯦ ꯑꯩ ꯈ꯭ꯋꯥꯏꯗꯒꯤ ꯏꯀꯥꯏꯔꯤꯕꯁꯤ
ꯎꯝ ꯎꯝ ꯐꯦꯁ ꯇꯧꯔꯔꯝꯒꯅꯤ ꯍꯥꯏꯗꯤ
ꯑ ꯑꯣꯒꯥ ꯍꯥꯏꯥꯏꯗꯤ ꯀ
ꯑꯩꯈꯣꯏꯁꯨ ꯑꯗꯨꯃꯥꯢꯅ ꯅꯪꯒꯤ ꯅꯌꯥꯝꯕꯗꯣ ꯄꯩꯁꯥ